ꯍꯣꯏ ꯒꯗ ꯃꯣꯔꯅꯤꯡ ꯏꯕꯣ
ꯒꯨ ꯃꯣꯔꯅꯤꯡ
ꯅꯪꯕꯣ ꯌꯦꯡꯕ꯭ꯔꯣ
ꯥꯛ ꯌꯦꯡꯗꯦ ꯉꯁꯤ ꯅꯪ ꯌꯦꯡꯕ꯭ꯔꯅꯦ
ꯕꯣ ꯌꯦꯡꯗꯦ ꯑꯗꯣ ꯏꯌꯥꯝꯕ ꯌꯦꯡꯉꯒ ꯄꯪꯂꯪꯂꯥꯎ ꯂꯥꯎꯔꯒ ꯉꯥꯏꯍꯥꯛꯇꯪ ꯆꯪꯉꯛꯒ ꯌꯦꯡꯕꯗ
ꯑꯣ ꯑꯣ
ꯗ꯭ꯔꯣ ꯂꯩꯔꯤꯕꯅꯦ ꯍꯧꯖꯤ ꯍꯧꯖꯤꯛ ꯃꯤ ꯑꯃ ꯀꯣꯜ ꯇꯧꯔꯛꯄꯗ ꯑꯃꯨꯛ ꯑꯥꯔꯖꯦꯟꯇꯤꯅꯥꯅ ꯆꯪꯈ꯭ꯔꯦ ꯌꯥꯏ ꯍꯦꯟꯈ꯭ꯔꯦ ꯌꯥꯏ ꯑꯃ
ꯎꯝꯝ ꯑꯁ
ꯉꯟꯇꯥ ꯍꯧꯒꯠꯂꯦꯅ ꯀꯔꯤ ꯊꯕꯛ ꯂꯩꯔꯒꯦ
ꯑꯁꯤꯗ ꯆꯁꯪ ꯊꯣꯡꯉꯤ ꯖꯤ ꯀ
ꯇꯥꯔꯕꯣ ꯍꯥ
ꯀꯩꯕ
ꯑꯩꯅ ꯍꯥꯏꯕꯗꯤꯀꯣ
ꯍꯥꯣꯏ
ꯍꯧꯖꯤꯛ ꯑꯩ ꯏꯊꯟꯗ ꯂꯩꯕꯅꯤꯅꯀꯣ
ꯍꯥꯣꯏ
ꯆꯥꯛ ꯌꯦꯟꯁꯥꯡ ꯑꯗꯨꯃꯥꯏ ꯊꯣꯡꯅ꯭ꯔꯗꯤ ꯌꯥꯗ꯭ꯔꯦꯕ
ꯍꯣꯏ ꯍꯣꯁꯇꯦꯜ ꯂꯩꯔꯣ ꯔꯦꯟ ꯂꯩꯔꯣ ꯀꯩꯗꯧꯔꯣꯏꯅꯣ
ꯌꯨꯝꯗ ꯂꯩꯕꯗꯤ ꯂꯩꯌꯦ ꯑꯗꯨ ꯑꯣꯏꯔꯁꯨ ꯑꯩ ꯊꯥꯅ ꯂꯩꯕꯀꯣ
ꯍꯥ
ꯃꯁꯤ ꯁꯤꯇꯥꯔ ꯗꯦꯒꯤ ꯊꯕꯛ ꯈꯔ ꯇꯧꯔꯤꯗꯕ
ꯑꯗꯣ ꯕ꯭ꯔꯣꯗꯤ ꯍꯥꯏꯔꯅꯤ
ꯍꯥꯏꯌ ꯍꯥꯏꯌ
ꯑꯣ ꯅꯪ ꯅꯈꯣꯏ ꯆꯥꯛ ꯊꯣꯡꯗ꯭ꯔꯤꯀꯣ ꯅꯈꯣꯏꯁꯨ
ꯑꯩꯈꯣꯏ ꯏꯇꯩ ꯃꯈꯣꯏ ꯏꯆꯦꯈꯣꯏꯅ ꯊꯣꯡꯅ ꯂꯩꯔꯤꯩ ꯍꯖꯥꯎꯅꯗꯤ ꯈꯪꯗꯦ
ꯑ
ꯆꯥꯛ ꯍꯟꯒꯥꯥꯡꯗꯤ ꯊꯣꯡ ꯐꯪꯗꯦꯗ
ꯑ ꯏꯇꯩꯇꯩ ꯏꯃꯥ ꯏꯆꯦ ꯂꯣꯏꯅ ꯂꯩꯔꯗꯤ ꯐꯔꯅꯤ ꯑꯁ ꯏꯊꯟꯗ ꯂꯩꯔꯤꯁꯦ ꯍꯦ ꯆꯥꯛ ꯍꯣꯏ ꯆꯥꯛ ꯊꯣꯡꯕ ꯍꯥꯏꯗꯤ ꯋꯥꯗꯤ ꯋꯥꯕꯗꯤ ꯊꯕꯛ ꯁꯨ ꯅꯠꯇꯦ ꯑꯗꯨ ꯑꯣꯏꯔꯁꯨꯀꯣ ꯑ ꯍꯣꯏ ꯑꯩꯈꯣꯏꯅ ꯊꯧꯅꯤꯡꯉꯥꯏ ꯇꯟꯕꯗꯣ
ꯍꯣꯏ ꯍꯣꯏ ꯑꯗꯨꯅꯦ
ꯎ ꯑꯗꯅꯤ
ꯑ ꯀꯩꯗꯧꯔꯤꯒꯦ ꯆꯥꯛ ꯏꯟꯁꯥꯡ ꯊꯣꯡꯒꯦ ꯇꯧꯔꯤꯔꯤ ꯍꯌꯦꯩꯅꯣ ꯍꯥꯏꯕ ꯅꯠꯇ꯭ꯔꯣ
ꯈꯤꯇꯪ ꯍꯥꯏꯥꯏꯔꯒ ꯍꯣꯏ ꯉꯥꯏꯔꯒ ꯈꯔ ꯅꯦꯠꯋꯥꯛꯁꯨ ꯈꯔ ꯐꯗꯕꯀꯣ ꯑꯗꯨ ꯅꯦꯠꯋꯥꯛꯛꯁꯨ ꯈꯔ ꯐꯠꯇꯕ ꯑꯗꯣ ꯃꯣꯔꯅꯤꯡꯅ ꯈꯔ ꯐꯪꯅꯤꯅ ꯑꯗꯨꯝ ꯀꯩꯅꯣ ꯇ ꯇꯧꯕꯅꯤꯗ
ꯍꯣꯏ ꯍꯣꯏ ꯍꯣꯏ ꯑꯗꯨꯅꯦ ꯑꯗꯨꯗꯤ ꯉꯁꯤꯗꯤ ꯀꯩꯀꯩ ꯊꯕꯛ ꯇꯧꯔꯅꯤ ꯁꯨꯇꯤ ꯄꯤꯕ꯭ꯔꯣ
ꯎꯝ ꯑꯩꯁꯦ ꯌꯨꯝꯗ ꯊꯕꯛ ꯇꯧꯔꯅꯤ
ꯀꯩꯅꯣ ꯕꯣꯏꯂꯔ ꯎꯝ ꯕ꯭ꯔꯣꯏꯂꯔꯒꯨꯝꯕ ꯊꯝꯅꯤꯡꯉꯥꯏ ꯁꯦꯝꯔꯅꯤ ꯑꯩ
ꯑꯣ ꯕ꯭ꯔꯣꯗꯤ ꯀꯣꯂꯦꯖ ꯀꯥꯏꯔꯔꯣ ꯑꯗꯨꯝ ꯂꯥꯏꯔꯤꯛ ꯇꯝꯕ ꯂꯣꯏꯈ꯭ꯔꯕ ꯑꯗꯨꯗꯤ
ꯑꯁ ꯂꯥꯏꯔꯤꯛ ꯇꯝꯕ ꯂꯣꯏꯔꯦ
ꯑꯣ ꯁꯩꯗ
ꯎꯝ ꯂꯗꯤ
ꯑꯩ ꯀꯣꯂꯦꯖ ꯀꯥꯔꯤꯌꯦ
ꯑꯣ ꯁꯤꯃꯦꯁꯔ ꯀꯌꯥ ꯂ
ꯑꯩ ꯁꯤꯛꯁ ꯁꯦꯃꯤꯁꯇꯔ
ꯑꯣ ꯑꯗꯨ ꯅꯪ ꯅꯪꯁꯦ ꯅꯣꯏꯒꯤ ꯌꯨꯝꯗ ꯌꯨꯝꯗ ꯂꯩꯔꯒ ꯀꯣꯂꯦꯖ ꯀꯥꯕ꯭ꯔꯥꯅꯦ
ꯃꯔꯛ ꯃꯔꯛꯇ ꯆꯠꯂꯦ ꯑꯗꯨꯒ ꯎꯝ ꯎꯝ ꯑꯩ ꯍꯣꯁꯇꯦꯜꯗꯤ ꯂꯩꯌꯦ ꯑꯌꯥꯝꯕ
ꯑꯣ ꯑꯣ ꯑꯆꯥ ꯑꯆꯥ ꯑꯩ ꯑꯩꯒꯤ ꯑꯩ ꯀꯣꯂꯦꯖ ꯀꯥꯕ ꯃꯇꯝꯗꯁꯨ ꯑꯩꯗꯤ ꯔꯤꯒꯨꯂꯔ ꯆꯠꯇꯦ ꯀꯣꯔꯦꯁꯄꯣꯟꯗꯦꯟꯗ ꯂꯩꯔꯕꯀꯣ
ꯑꯩꯈꯣꯏ ꯑꯩꯅ ꯀꯣꯂꯦꯖ ꯍꯥꯏꯕꯅ ꯇ꯭ꯔꯦꯟꯅꯤꯡꯅꯦ ꯑꯗꯨꯝ ꯀꯣꯂꯦꯖ ꯍꯥꯏꯈ꯭ꯔꯕ ꯗꯕꯤꯗ ꯆꯥꯟꯅꯔꯅꯤꯅ
ꯑꯣ ꯑꯣ ꯑꯣ ꯐꯔꯅꯤ ꯑꯗꯨꯗꯤ ꯍꯧꯖꯤꯛꯀꯥꯟꯁꯦ ꯍꯧꯖꯤꯛꯀꯥꯟꯒꯤ ꯃꯇꯝꯗ ꯀꯣꯂꯦꯖꯁꯨ ꯄꯤ ꯌꯨꯒꯨꯝꯕ ꯂꯣꯏꯔꯗꯤꯀꯣ
ꯍ
ꯄꯨꯂꯤꯁ ꯀꯥꯗ ꯑ ꯀꯣꯂꯦꯖ ꯇꯧꯔꯒ ꯇ꯭ꯔꯦꯅꯤꯡꯒꯨꯝꯕ ꯇꯧꯕ ꯊꯥꯏꯅꯤ ꯐ꯭ꯌꯨꯆꯔꯒꯤꯗꯃꯛ
ꯍꯣꯏ ꯇ꯭ꯔꯦꯟꯅꯤꯡ ꯇꯧꯅꯦ ꯆꯍꯤ ꯃꯔꯤꯅꯦꯕ ꯑꯩꯈꯣꯏꯒꯤꯁꯦ
ꯑꯣ ꯁꯤꯌꯥꯃꯤꯔ ꯀꯣ ꯃꯔꯤꯁꯦ
ꯍ ꯋꯥꯔꯤꯗ ꯑ ꯄꯦꯁꯥ ꯈꯨꯆꯠ ꯇꯒ
ꯎꯝ ꯑꯗꯣ ꯅꯪꯁꯦ ꯆꯍꯤ ꯆꯍꯤ ꯀꯌꯥꯒꯨꯝꯕ ꯇꯥꯔꯦ
ꯑ ꯇ꯭ꯋꯦꯟꯇꯤ ꯇꯨꯅꯦ ꯖꯤ
ꯑ ꯇꯔꯦ ꯐꯔꯦ ꯑꯩꯗꯤ ꯇ꯭ꯋꯦꯟꯇꯤ ꯁꯤꯛꯁ ꯍ ꯇ꯭ꯋꯦꯟꯇꯤ ꯁꯤꯛꯁ ꯍꯦꯛꯇ꯭ꯔꯦ
ꯑ ꯇꯥꯏꯅꯤꯗ ꯈꯪꯍꯧꯗꯦꯀꯣ ꯑꯗꯨꯝ ꯆꯠꯈ꯭ꯔꯦꯀꯣ
ꯎꯝ ꯑꯣꯏ ꯑꯗꯨꯅꯤ ꯑꯗꯣ ꯑ ꯅꯁꯦ ꯄꯇꯨꯒꯜ ꯑꯔꯖꯦꯟꯇꯤꯅꯥ ꯔ
ꯑꯩꯗꯤ ꯑꯥꯔꯖꯦꯟꯇꯤꯅꯥꯅꯦ ꯑꯗꯨꯝ ꯀꯩꯗꯧꯔꯒꯦ
ꯑ ꯑ ꯑꯁꯨ ꯑ ꯑꯔꯖꯦꯟꯦꯟꯇꯤꯅꯥꯅꯤꯗ
ꯑꯣ
ꯑꯗꯨ ꯄꯥꯝꯗꯤ ꯔꯣꯅꯥꯜꯗꯣꯒꯤ ꯔꯣꯅꯥꯜꯗꯣꯒꯤ ꯐꯦꯃꯤꯂꯤꯒꯤ ꯑꯣꯏꯌꯦꯕ ꯑꯗꯨ ꯁꯨꯅ
ꯗꯤ ꯀꯩꯅꯣ
ꯑꯗꯨ ꯑꯣꯏꯔꯁꯨ ꯐꯦꯟ ꯑꯣꯏꯔꯁꯨ ꯀꯣꯟꯇ꯭ꯔꯤ ꯏꯁꯄꯣꯔꯠꯁꯤ ꯇꯣꯉꯥꯟꯕ ꯑꯩꯒꯤꯗꯤ
ꯑꯣ ꯍ ꯍꯣ ꯍꯣ ꯍ
ꯑꯗꯨ ꯅꯪ ꯉꯁꯤ ꯊꯕꯛꯒꯨꯝꯕ ꯂꯩꯕ꯭ꯔꯥ ꯁꯨꯇꯤ ꯃꯥꯜꯂꯦ
ꯑꯩ ꯊꯕꯛ ꯂꯩꯇꯦ ꯑꯩꯈꯣꯏ ꯍꯟꯗꯛ ꯁꯝꯃꯔ ꯚꯦꯀꯦꯁꯟ ꯊꯥꯏꯌꯦ ꯌꯨꯝꯗ ꯍꯜꯂꯛꯄꯅꯦ ꯑꯩ
ꯑꯣ ꯑꯣ ꯑꯣ ꯑꯆꯥ ꯑꯆꯥ ꯍꯥꯏꯅꯦꯝꯕ꯭ꯔꯦꯛ ꯂꯩꯔꯗꯤꯦ ꯎꯝ ꯕꯤꯕꯤ ꯑꯦꯁꯒꯨꯝꯕ ꯂꯩꯕ꯭ꯔꯣ
ꯂꯩꯇꯦ ꯑꯩꯈꯣꯏ ꯈꯨꯟꯗ ꯇꯧꯕ ꯌꯥꯗꯦ ꯍꯧꯖꯤꯛ
ꯑꯣ ꯑꯣ ꯑꯣ ꯂꯥꯁ ꯌꯔꯒꯨꯝꯗꯤ ꯇꯕ꯭ꯔꯥ ꯕꯤꯕꯤ ꯑꯦꯁ ꯂꯩꯕ꯭ꯔꯥ
ꯍꯣꯏ ꯍꯣꯏ ꯑꯗꯨꯝ ꯂꯩꯌꯦ ꯑꯩꯈꯣꯏꯁꯦ
ꯑ ꯑꯗꯨꯗ ꯍꯧꯖꯤꯛꯀꯥꯟꯁꯦ ꯈꯔ ꯁꯇꯨꯦꯁꯟꯁꯨ ꯈꯔ ꯐꯕ ꯃꯥꯜꯂꯦꯅꯦ ꯅꯠꯇ꯭ꯔꯣ ꯑꯗꯨꯃꯥꯏꯅ ꯑꯗꯨꯃꯥꯏꯅ ꯂꯩꯕ꯭ꯔꯕ
ꯈꯪꯗꯦ ꯑꯗꯨꯗꯤ ꯍꯔ ꯀꯣꯟ ꯊꯕꯤ
ꯐꯔꯦ ꯐꯔꯦ ꯑ
ꯅꯨꯡꯇꯤꯒꯤ ꯆꯥꯔꯦ ꯇꯨꯝꯔꯦ ꯑꯁ ꯋꯥꯔꯦꯗ ꯍꯜꯂꯣ ꯇꯥꯕ꯭ꯔꯣ ꯍꯜꯂꯣ ꯍꯜꯂꯣ ꯍꯜꯂꯣ ꯍꯜꯂꯣ ꯍꯜꯂꯣ ꯇꯔꯣ ꯍꯜꯂꯣ ꯍꯂꯣ ꯇꯔꯕꯣ ꯍꯜꯂꯣ ꯑꯁ ꯕ꯭ꯔꯣꯒꯤ ꯈꯨꯣꯟꯖꯦꯜꯁ ꯇꯥꯗ꯭ꯔꯦ ꯀꯩꯗꯧꯕꯩꯅꯣ